ꯍꯜꯂꯣ ꯀꯥꯔꯦ ꯇꯔꯦ
ꯎꯝ ꯑꯁ ꯆꯥꯛ ꯇꯣꯛꯇꯅ ꯑꯩꯗ ꯆꯥꯎꯥꯕꯒꯗꯅ
ꯀꯗꯣ ꯔꯃꯤꯅꯣ
ꯆꯥꯛ ꯇꯣꯛꯇ ꯉꯥꯏꯔꯦ ꯌꯥꯔꯒ
ꯑꯣ ꯅ ꯈꯤꯇꯪ ꯇꯥꯗ꯭ꯔꯦ ꯑꯗꯨꯗꯨꯅꯅꯦ
ꯑꯩꯈꯣꯏꯒꯤ ꯌꯣꯖꯟ ꯇꯞꯄ꯭ꯔꯕ
ꯌꯥꯔꯦ ꯌꯥꯔꯦ ꯀꯩꯖꯪ ꯆꯥꯕ
ꯑꯁ
ꯆꯔꯦꯗꯥ ꯑꯩꯁꯨ
ꯀꯩ ꯆꯥꯔꯕ
ꯁꯧꯒ꯭ꯔꯤ ꯌꯨꯝ ꯀꯥꯡꯍ ꯑꯃꯨ ꯇꯧꯔꯦ
ꯑꯁ ꯑꯗꯨꯗꯤ ꯃꯇꯝꯒꯤ ꯗꯥꯏꯔꯦꯛ ꯌꯦꯟꯁꯥꯡꯅꯤ ꯀꯩꯅꯣ
ꯃꯥꯅꯦ ꯃꯥꯅꯦ ꯃꯇꯝ ꯃꯤꯒꯤ ꯏꯟꯖꯥꯡꯅꯤ
ꯑꯗꯨꯅ ꯐꯥꯎꯔꯝꯒꯅꯤ ꯑꯩꯈꯣꯏꯗꯤ ꯍꯣꯁꯇꯦꯜꯗ ꯂꯩꯕꯅꯤꯅ ꯍꯣꯁꯇꯦꯜꯒꯤ ꯑꯄꯤ ꯑꯄꯤꯕꯗꯨꯁꯨ ꯆꯥꯔꯤꯕꯅꯤꯅꯦ
ꯑꯣ ꯍꯁꯦꯜ ꯃꯤ ꯀꯌꯥꯃꯨꯛ ꯂꯩꯒꯦ
ꯍꯣꯁꯇꯦꯜꯁꯦ ꯃꯤꯗꯤ ꯐꯅꯌꯥꯝ ꯂꯩꯗ ꯃꯣꯏ ꯆꯥꯕꯗꯤ ꯀꯩꯅꯣꯃꯨꯛ ꯆꯥ ꯃꯥꯜꯂꯦ ꯅꯤꯐꯨ ꯃꯌꯥ ꯆꯥ ꯃꯥꯜꯂꯦ
ꯑꯣ ꯑꯁ ꯌꯥꯝꯁꯤꯦꯅꯦ ꯎꯝ ꯈꯪꯗꯦꯗ ꯍꯧꯖꯤꯛ ꯁꯥꯒ ꯁꯥꯒꯠꯂꯛꯄꯅꯤꯅꯀꯣ
ꯑꯁ ꯈꯨꯨꯠꯁꯥ ꯑꯃ ꯇꯧꯔꯤꯦ ꯃꯥꯅꯦ ꯃꯥꯅꯦ ꯍꯛꯆꯥꯡꯗꯁꯨ ꯐꯕ
ꯅꯨꯡꯉꯥꯏꯇꯦꯕ ꯍꯥꯏꯗꯤ ꯌꯨꯝꯗ ꯂꯩꯌꯦ꯫
ꯎꯝ꯫
ꯊꯥꯎ ꯆꯥꯥꯁꯟꯕꯗꯣ ꯅꯨꯡꯉꯥꯏꯇꯦ ꯑꯌꯨꯛꯁꯤꯗ
ꯃꯥꯅꯤ꯫
ꯅꯨꯡꯗꯥꯡ ꯆꯥꯝ ꯐꯩꯌꯦ ꯊꯥꯎꯒꯨꯝꯕꯖꯤ꯫
ꯊꯥꯎꯖꯤꯗꯤ ꯌꯥꯔꯤꯒꯩ ꯆꯥꯗ꯭ꯔꯝ ꯐꯔꯝꯅꯤꯗ꯫
ꯁꯥꯗ꯭ꯔꯣ ꯅꯣꯏ ꯑꯗꯨꯗ ꯗꯤ ꯀꯃꯥꯏ ꯇꯧꯒꯦ꯫
ꯀꯥꯏꯗꯒꯤ ꯁꯥꯗꯕꯅꯣꯗ ꯈꯨꯠꯁꯥ ꯑꯃ ꯇꯧꯋꯦ ꯍꯥꯏꯔꯒ꯫
ꯎꯝ ꯑꯁ ꯌꯨꯝꯗꯖꯨ ꯕꯣ ꯑꯣ ꯌꯨꯝꯗꯁꯨ ꯁꯥꯏꯗ ꯌꯥꯝ꯫
ꯑꯣ ꯁꯥꯔꯃꯅꯤ ꯍꯧꯖꯤꯛꯇꯤ꯫
ꯌꯥꯗꯦ ꯖꯤꯡꯒꯅ ꯀꯨꯞꯄꯅꯤꯅ ꯌꯥꯗꯦ꯫
ꯐꯨꯠꯂꯦ ꯑꯗꯨꯗꯤ ꯐꯖꯅ꯫
ꯐꯨꯠꯂꯦ꯫
ꯍꯨꯃꯥꯡ ꯇꯥꯍꯟꯒꯗꯕꯗꯣ ꯍꯨꯃꯥꯡ ꯇꯥꯍꯟꯒꯗꯕꯗꯨꯣ ꯑꯣꯟꯅ ꯇꯩꯅꯔꯦꯅꯦ꯫
ꯑꯣꯟꯅ ꯇꯩꯅꯔꯦ꯫
ꯍꯛꯆꯥꯡ ꯁꯥꯖꯦꯟ ꯇꯧꯒꯗꯕꯩ ꯃꯍꯨꯠ ꯨ ꯋꯦꯗꯔꯅ ꯌꯥꯗ꯭ꯔꯦꯕ꯫
ꯌꯥꯗꯔꯦ꯫ ꯀꯩꯀꯩ ꯇꯧꯔꯤꯒꯦ ꯍꯧꯖꯤꯛꯄꯣ ꯌꯨꯝꯗꯒ ꯍꯥꯏꯗꯗ꯭ꯔꯕꯣ ꯂꯧꯁꯤꯡ ꯃꯇꯝꯅꯤꯅ꯫
ꯌꯨꯝꯖꯤ ꯄꯥꯛ ꯍꯥꯏꯗꯗ꯭ꯔꯦꯗ ꯀꯩꯗꯧꯅꯤ꯫ ꯌꯝ ꯆꯠꯂꯨꯔꯦ ꯂꯩꯕꯝ ꯆꯥꯕꯝ ꯈꯪꯗꯦ꯫
ꯎꯝ꯫
ꯑꯣꯏꯁꯜꯂꯛꯄꯅꯦ ꯆꯍꯤꯒ ꯌꯥꯝꯁꯜꯂꯛꯄꯅꯦ
ꯃꯥꯅꯤ ꯃꯥꯅꯤ꯫
ꯑꯗꯨ ꯎꯕꯗ ꯅꯨꯡꯉꯥꯏꯇꯦꯕ ꯑꯗꯨꯅ ꯍꯦꯟꯅ꯫
ꯂꯧꯁꯤꯡꯗꯤ ꯇꯧꯗ꯭ꯔꯣ꯫
ꯑꯁ ꯂꯧꯁꯤꯡꯖ‌ꯦ ꯑꯩꯈꯣꯏꯖꯤ ꯀꯩꯅꯣ ꯑꯣꯏꯅ ꯇꯧꯋꯦ ꯃꯤꯉꯣꯟꯗ ꯎꯍꯟꯕꯗꯣ
ꯑꯣ
ꯑꯗꯨꯒ ꯀꯩꯅꯣ ꯇꯧꯕꯗꯣ ꯑꫭꯏꯅ ꯇꯧꯋꯤ
ꯀꯃꯥꯏ ꯀꯃꯥꯏꯅ ꯇꯧꯒꯦ ꯑꯗꯨꯕꯣ ꯍꯥꯏꯗꯤ ꯃꯤꯉꯣꯟꯗ ꯎꯍꯜꯂꯒ ꯅꯣꯏ ꯇꯪꯈꯥꯏ ꯆꯥꯕꯤ ꯇꯧꯔꯤꯔ ꯅꯠꯇ꯭ꯔꯒꯅ ꯐꯧ ꯈꯔ ꯀꯥꯔꯛꯄꯤꯗꯣ ꯐꯧꯕꫭꯠ ꯀꯌꯥ ꯀꯌꯥꯃꯨꯛ ꯀꯥꯔꯛ ꯒꯦꯑꯗꯨꯕꯣ
ꯐꯕꯣꯠꯁꯦ ꯑꯩꯁꯨ ꯈꯪꯗ꯭ꯦꯅꯦ ꯑꯩꯈꯣꯏ ꯃꯥꯝꯃ ꯑꯃꯅ ꯇꯧꯍꯟꯕꯅꯦꯕꯀꯣ ꯑꯩꯒꯤꯗꯣ ꯑꯗꯨꯒ ꯑꯩꯈꯣꯏ ꯃꯥꯝꯃ ꯑꯗꯨꯅ ꯑꯩꯗꯤ ꯀꯥꯔꯛꯄ ꯐꯧꯗꯣ ꯑꯣ ꯑꯩꯗꯤ ꯆꯦꯡꯗꯨ ꯀꯌꯥ ꯀꯩꯅꯣ ꯇꯧꯗꯕꯅꯤꯅ ꯃꯥꯅ ꯑꯃꯨꯛ ꯑꯩꯈꯣꯏꯒꯤ ꯑꯇꯣꯞꯄ ꯃꯥꯝꯃ ꯑꯍꯟ ꯑꯃ ꯂꯩꯌꯦ ꯃꯣꯏꯗ ꯑꯃꯨꯛ ꯐꯧꯗꯨ ꯌꯣꯟꯊꯣꯛ ꯑꯦꯗꯅ ꯑꯗꯨꯒ ꯑꯩꯉꯣꯟꯗꯗꯤ ꯄꯩꯁ ꯄꯩꯁ ꯑꯣꯏꯅ ꯂꯥꯛꯍꯟꯕ
ꯑꯣ ꯑꯣ ꯈꯪꯗꯦꯗ ꯌꯨꯝꯗꯒ ꯂꯩꯕꯅꯦ ꯀꯩꯅꯣ ꯇꯧꯕ ꯂꯧꯒꯤ ꯂꯧꯕꯨꯛꯇ ꯈꯔ ꯈꯔ ꯆꯠꯂꯦ ꯋꯥꯏꯑꯦ ꯌꯥꯝ ꯑꯗꯨꯗꯨꯅ ꯎꯁ
ꯅꯪ ꯂꯧ ꯆꯠꯂꯤꯔꯣ
ꯍꯧꯖꯤꯛꯄꯨꯗꯤ ꯆꯠꯇꯦꯗ ꯉꯁꯥꯏ ꯆꯠꯂꯨꯕꯅꯦ ꯍꯜꯂꯛꯄ ꯀꯨꯏꯗꯔ꯭ꯤ
ꯐꯔꯤꯕꯅꯦ ꯚꯥꯏ ꯍꯥꯏꯗꯤ ꯑꯩꯈꯣꯏꯗꯤ ꯂꯧ ꯑꯩꯈꯣꯏ ꯍꯧꯖꯤꯛ ꯑꯝ ꯁꯨꯕ ꯍꯩꯇ꯭ꯔꯥꯕꯅꯤꯅꯦ ꯃꯇꯝꯁꯤꯒꯤ ꯀꯩꯅꯣꯁꯤꯗ ꯄꯨꯟꯁꯤ ꯃꯍꯤꯡꯁꯖꯤꯗ ꯇꯥꯎꯔ ꯂꯩꯔꯕꯅꯤꯅꯀꯣ
ꯎꯝ ꯑꯩꯈꯣꯏꯁꯨ ꯍꯩꯇꯦꯗ ꯑꯩꯈꯣꯏ ꯕꯕꯥꯍꯣꯏꯒ ꯆꯠꯃꯤꯟꯅꯔꯒ ꯈꯔ ꯈꯔꯒ
ꯑꯦ ꯑꯗꯨꯗꯩ ꯍꯩꯏꯔꯛꯀꯗꯕꯅꯤ ꯀꯩꯅꯣ ꯑꯗꯨ ꯅꯠꯇ꯭ꯔꯣ ꯎꯝ ꯀꯅꯥꯝꯇ ꯑꯦ ꯕꯤ ꯁꯤ ꯍꯥꯏꯖꯤ ꯍꯩꯔꯒ ꯄꯣꯛꯂꯛꯄ ꯅꯠꯇꯦꯅꯦ
ꯃꯅꯦ ꯃꯅꯦ
ꯆꯠꯂꯒ ꯑꯗꯨ ꯐꯔꯤꯅꯤ
ꯑꯁ ꯋꯥꯏꯕꯣ ꯂꯧ ꯎꯕꯁꯤꯗꯤ ꯑꯩ ꯁꯨꯡꯑꯣꯏ ꯍꯦꯛ ꯎꯖꯔꯅꯤꯡꯗꯦ
ꯋꯥꯗ꯭ꯔꯗꯤ ꯀꯩꯅꯣ ꯑꯗꯨꯅꯕꯨ ꯃꯤ ꯎꯅꯤꯡꯗꯗꯅ ꯃꯤ ꯂꯧ ꯌꯣꯟꯊꯣꯛꯅꯕꯕꯧ ꯌꯥꯎꯔꯖꯅꯤ ꯀꯩꯅꯣ꯫
ꯀꯥꯏꯗꯒꯤ ꯑ ꯂꯧ ꯊꯥꯕ ꯍꯕꯒꯤ ꯁꯦꯝꯕꯗꯨꯅ ꯍꯌꯦꯡꯋꯥꯏ ꯂꯣꯛꯄꯕꯥꯎꯅꯤ ꯇꯧꯗꯣꯏꯖꯦ꯫ ꯋꯥꯢꯋꯦꯕ ꯑꯗꯨꯅ ꯌꯥꯝ꯫
ꯍꯣꯏ꯫ ꯑꯗꯩꯗꯤ ꯑꯃꯨꯛ ꯑ ꯀꯩꯅꯣ ꯇꯧꯒ꯭ꯔꯒꯅ ꯑꯃꯨꯛ ꯈꯔꯗꯤ ꯃꯨꯟꯕ ꯑꯃꯨꯛ ꯉꯥꯏꯗꯣꯏꯅꯦꯕ ꯅꯠꯇ꯭ꯔ ꯅꯕꯦꯝꯕꯔ ꯁ꯭ꯋꯥꯏꯗ꯫ ꯎꯝ꯫
ꯀꯩꯅꯣ ꯑ ꯊꯥꯕ ꯍꯧꯕꯗꯒꯤ ꯑꯩꯈꯣꯏꯒꯤ ꯊꯥꯅꯕ ꯁꯦꯝꯕꯒꯤ ꯖꯟ ꯖꯥꯟ ꯃꯌꯥꯝꯗꯨ ꯇꯧꯅꯕ ꯍꯣꯠꯅꯕꯗꯀꯣ ꯏꯁꯤꯡ ꯑꯃꯨꯛ ꯆꯤꯡꯅꯤ ꯏꯁꯤꯡ ꯐꯪꯗꯕꯩ ꯑꯋꯥꯕ ꯑꯃꯨꯛ
ꯑꯁ ꯑꯗꯨꯅꯤꯅꯦ꯫
ꯋꯥꯏꯕ ꯌꯥꯝ꯫ ꯍꯥꯄꯨ ꯎꯝ ꯑꯗꯨ ꯂꯣꯏꯔꯒ ꯏꯁꯤꯡ ꯆꯤꯡ ꯂꯣꯏꯔꯒ ꯍꯥꯞꯄꯨ ꯑꯃꯨꯛ ꯈꯨꯟꯅꯤꯗꯣ꯫
ꯃꯥꯅꯤ꯫
ꯑꯗꯒꯤ ꯂꯧꯔꯤꯌꯥ ꯑꯃꯨꯛ ꯍꯥꯏꯅꯤ ꯍꯥꯄꯨ ꯑꯃꯨꯛ ꯈꯨꯨꯟꯅꯤ꯫ ꯑꯗꯨ ꯇꯧꯔꯛꯄꯗꯗꯤ ꯐꯖꯔꯦ꯫ ꯑꯗꯨꯗꯩ ꯑꯃꯨꯛ ꯍꯔꯣꯟ ꯑꯃꯨꯛ ꯐꯣꯢꯔꯨꯗꯧꯔꯤꯃꯤ꯫ ꯇꯧꯔꯤꯖꯦ꯫ ꯋꯥꯏ ꯐꯖꯅ ꯋꯥꯏ꯫
ꯑꯗ ꯊꯥꯏꯅꯅ ꯑꯃꯨꯛ ꯍꯥꯏꯗꯤ ꯃꯤꯖꯦ ꯌꯥꯝ ꯌꯥꯝ ꯍꯥꯏꯗꯤ ꯏꯆꯤꯟ ꯏꯅꯥꯎꯁꯨ ꯌꯥꯝꯅꯔꯝꯃꯤꯗꯅ ꯊꯥꯏꯅꯒꯤ ꯃ ꯃꯇꯝꯗꯗꯤ ꯂꯧ ꯁꯨꯕ ꯍꯥꯏꯖꯦ ꯑꯗꯨꯗꯤ ꯑꯃꯨꯛ ꯈꯔ ꯅꯨꯡꯉꯥꯏꯔꯝꯗꯣꯏꯅꯦꯕ
ꯅꯨꯡꯉꯥꯏꯔꯝꯗꯣꯏꯅꯤ꯫
ꯅꯥ ꯂꯧꯁꯨꯨꯕ ꯍꯥꯏꯗꯤ ꯃꯤꯁꯨꯨ ꯄꯥꯛ ꯂꯩꯇ꯭ꯔꯦ ꯃꯤ ꯑꯃꯨꯛ ꯅꯦꯛꯅꯗꯣꯏꯅꯤꯗꯣ ꯑꯗꯩꯗꯤ ꯇꯦꯛ ꯇꯦꯛ ꯃꯤ ꯑꯃ ꯑꯅꯤ ꯃꯉꯥꯏꯔꯦ ꯍꯨꯖꯤꯛ ꯅꯨꯄꯥ ꯀꯩꯁꯨ ꯌꯥꯝꯅꯗ꯭ꯔꯦꯗꯅ
ꯌꯥꯝꯅ
ꯎꯝ ꯊꯥꯏꯅ ꯃꯇꯝꯒꯥ ꯌꯥꯝ ꯈꯦꯠꯅꯔꯦꯕ ꯑꯩꯈꯣꯏ ꯕꯥ ꯍꯣꯏ ꯑꯩꯈꯣꯏ ꯏꯄꯨ ꯍꯣꯏ ꯃꯠ ꯇꯝꯗꯒꯗꯤ ꯃꯣꯏ ꯃꯆꯤꯟ ꯃꯅꯥꯎꯒꯗꯨ ꯀꯌꯥꯅꯣ ꯌꯦꯡꯉꯣꯅꯦ ꯇꯔꯥ ꯇꯔꯥ ꯇꯔꯥꯅꯤ ꯊꯣꯏ ꯀꯥꯏꯅ ꯑꯗꯨꯝ ꯄꯣꯛ
ꯃꯥ ꯃꯥꯅꯦ ꯃꯥꯅꯦ ꯑꯩꯈꯣꯏꯒꯤꯕꯨꯨꯛꯇ ꯇꯔꯦꯠ ꯅꯤꯄꯥꯟ ꯁꯨꯏ ꯑꯩꯈꯣꯏ ꯕꯥꯏ ꯃꯆꯤꯟ ꯃꯅꯥꯎ
ꯍ ꯑꯗꯨꯅꯤ ꯍꯥꯏꯖꯦ ꯑꯗꯨ ꯍꯨꯖꯤꯛꯇꯤ
ꯈꯡꯗꯦꯗ ꯃꯇꯝꯒꯤ ꯑꯋꯣꯟꯕꯅꯤꯗ
ꯃꯥꯅꯦ ꯑꯗꯨꯕꯨꯗꯤ ꯑꯗꯨꯗꯤ ꯊꯕꯛꯇꯣ ꯁꯔꯀꯥꯔꯒꯤ ꯊꯕꯛ ꯑꯣꯏꯅ ꯃꯥꯏ ꯑꯣꯟꯁꯤꯟꯅꯔꯛꯄꯗꯣ
ꯎꯝ
ꯊꯕꯛ ꯀꯩꯀꯥ ꯑꯇꯣꯞꯄ ꯐꯤꯖꯤꯀꯦꯜ ꯋꯥꯔꯛ ꯌꯥꯎꯗꯕ ꯍꯥꯏꯗꯤ ꯈꯨꯠꯅ ꯁꯥꯏꯟ ꯇꯧꯔꯒꯁꯨ ꯆꯥꯕ ꯌꯥꯕ ꯃꯌꯥꯝ ꯊꯤꯅꯔꯦꯅ ꯍꯧꯖꯤꯛꯇꯤ
ꯎꯝ
ꯎꯝ ꯁꯤ
ꯈꯡꯗꯦꯗꯥ
ꯑꯍꯣꯡꯕ ꯍꯥꯏ ꯖꯦ ꯑꯗꯨꯅꯤꯅꯦ
ꯄꯩꯁꯥ ꯇꯥꯟꯕ ꯍꯩꯕ ꯃꯤꯅ ꯄꯪꯇꯥꯥꯟꯗ ꯇꯥꯜꯂꯤ ꯍꯩꯇꯕꯥ ꯃꯤꯅ ꯅꯣꯡꯃꯒꯤ ꯆꯔꯥ ꯇꯥꯟꯅꯕ ꯍꯣꯠꯅꯕꯗꯥ ꯋꯥꯏ ꯍꯥꯏꯗꯨꯅꯤ
ꯃꯥꯅꯦ ꯍꯧꯖꯤꯛꯀꯤ ꯄꯨꯟꯁꯤ ꯃꯍꯤꯡꯁꯤꯗꯤ ꯑꯗꯨ ꯉꯥꯛꯇꯅꯦ ꯏꯕꯣ
ꯑꯗꯨꯗꯤ ꯍꯩꯕ ꯑꯝ ꯆꯡꯉꯦ ꯍꯥꯏꯕ ꯄꯩ ꯁꯥ ꯇꯥꯟꯕꯗꯨꯖꯨ ꯍꯩꯇ꯭ꯔꯗꯤ ꯄꯨꯔꯥ ꯀꯩꯏꯝ ꯈꯡꯗ꯭ꯔꯗꯤ ꯑꯩꯅ ꯄꯩꯁꯥ ꯇꯥꯟꯅꯤꯡꯉꯦꯅ ꯇꯥꯟ ꯌꯥꯕ ꯅꯠꯇꯦ
ꯃꯥꯅꯦ ꯍꯨꯖꯤꯛꯀꯤ ꯀꯔꯕꯥꯔꯖꯤꯡꯖꯦ ꯑꯩꯈꯣꯏꯒꯤ ꯍꯨꯖꯤꯛꯀꯥꯟꯒꯤ ꯅꯍꯥ ꯖꯦꯅꯔꯦꯁꯟꯖꯦ
ꯎꯝ
ꯍꯩꯔꯦꯕ ꯍꯥꯏꯗꯤ ꯐꯤꯔꯣꯜꯗꯕꯨ ꯌꯣꯜꯂꯖꯨ ꯁꯦꯀꯦꯟ ꯍꯦꯟꯗꯕꯨ ꯌꯣꯜꯂꯖꯨ ꯀꯣ ꯍꯥꯏꯗꯤ ꯄꯣꯠꯇꯣ ꯈꯪ ꯍꯧꯖꯤꯛꯇꯤ ꯌꯦꯡꯉꯣꯅꯦ ꯁꯦꯀꯦꯟ ꯍꯦꯟ ꯍꯥꯏꯁꯦ ꯊꯥꯏꯅꯗꯤ ꯆꯅꯤ ꯆꯍꯨꯝ ꯄꯤꯔꯥ ꯐꯪꯉꯝꯕꯗꯣ ꯈꯣꯃꯨꯛꯀꯗꯣ ꯍꯧꯖꯤꯛꯇꯤ ꯃꯣꯏꯅ ꯂꯣꯏ ꯈꯟꯈ꯭ꯔꯅꯤ ꯑꯐ ꯑꯐꯕ
ꯑꯐꯕꯥ ꯈꯟꯇꯣꯀ ꯑꯒꯥ
ꯑꯗꯨꯅꯤ ꯅꯣꯏ ꯁꯦꯂꯦꯛ ꯇꯧꯔꯒ ꯑꯣꯟꯂꯥꯏꯟꯗ ꯇꯧꯕꯅꯤꯗ ꯈꯪꯗꯦ ꯑꯗꯨꯃꯥꯏꯅ ꯇꯧꯔꯒ ꯐꯖꯟꯅ ꯇꯧꯕ ꯃꯤ ꯂꯩꯥꯔꯦ ꯀꯩꯅꯣ
ꯂꯩꯌꯦ ꯐꯖꯟꯅ ꯇꯧꯋꯦ ꯑꯩ ꯍꯧꯖꯤꯛ ꯁꯦꯀꯦꯟꯍꯦꯟ ꯈꯨꯉꯨꯞ ꯑꯃ ꯂꯩꯔꯨꯒꯦ ꯍꯥꯏꯕꯗ ꯂꯨꯄꯥ ꯂꯤꯁꯤꯡ ꯑꯅꯤ ꯆꯧ ꯑꯅꯤ ꯏ ꯃꯈꯥ ꯇꯥꯕ ꯂꯩꯕꯁꯦ ꯑꯩꯈꯣꯏꯒꯤ ꯄꯣꯠ ꯐꯠꯇꯦꯕ ꯑꯅꯤ ꯃꯊꯛ ꯉꯥꯛꯇꯅꯦ ꯃꯣꯏꯅ ꯑꯐ ꯑꯐꯕ ꯑꯗꯩ ꯐꯨꯔꯤꯠꯃꯛꯇ ꯑꯣꯏꯔꯁꯨ ꯐꯨꯔꯤꯠꯃꯛꯇ ꯑꯣꯏꯔꯁꯨ ꯐꯨꯔꯤꯠ ꯑꯊꯥꯕ ꯑꯊꯥꯕ ꯄꯝ ꯖꯤꯀꯦꯠꯀꯨꯝꯕꯗꯣ ꯀꯩꯅꯣꯇꯧꯔꯤꯅꯤ ꯉꯣ ꯎꯝ ꯑꯥ ꯂꯨꯄꯥ ꯆꯅꯤꯌꯥꯡꯈꯩ ꯆꯅꯤ ꯁꯨꯃꯥꯏꯅ ꯐꯪꯉꯝꯕꯅꯦꯕ ꯊꯥꯏꯅꯗꯤ ꯑꯗꯣ ꯍꯧꯖꯤꯛꯇꯤ ꯂꯨꯄ ꯆꯧꯉꯥ ꯆꯧꯉꯥ
ꯑꯁ ꯆꯧꯉꯥꯗꯨꯐꯥꯎ ꯍꯦꯜꯂꯕꯅꯦ ꯅꯣꯔꯠ ꯐꯦꯁꯀꯗꯤ ꯂꯩꯒꯦ ꯐꯪꯗ꯭ꯔꯕꯅꯤ ꯀꯩꯅꯣ ꯑꯩꯈꯣꯏꯅ
ꯐꯪꯗꯦ ꯑꯗꯒꯤ ꯎꯝ ꯑꯗꯨꯗꯩ ꯍꯧꯖꯤꯛ ꯍꯧꯖꯤꯛꯀꯟꯒꯤ ꯃꯤꯁꯤꯡꯗꯨ ꯂꯣꯏ ꯁꯤꯡꯅꯕ ꯍꯥꯏꯇꯔꯦ ꯑꯩꯈꯣꯏꯒꯤ ꯄꯣꯠꯁꯦ ꯍꯦꯛ ꯄꯨꯔꯛꯄꯒ ꯈꯨꯗꯛꯇ ꯀꯩꯅꯣ ꯇꯧꯅꯔꯦꯕ ꯀꯥꯏꯊꯣꯛꯑꯒ ꯌꯦꯡꯅꯍꯧꯕꯗꯣ ꯑꯗꯨꯗꯨꯅ ꯑꯐꯕ ꯐꯪꯉꯦꯅ ꯇꯧꯋꯦꯕ
ꯑꯩꯁꯨ ꯅꯍꯥꯟ ꯅꯣꯡꯃ ꯁꯦꯀꯦꯟ ꯍꯦꯟ ꯌꯦꯡ ꯆꯠꯂꯨꯏꯌꯦ ꯃꯣꯏꯒꯤ ꯋꯤꯟ ꯄ꯭ꯔꯨꯞ ꯋꯤꯟ ꯕ꯭ꯔꯦꯀꯔꯗꯣ
ꯑ ꯑꯥ ꯑꯥ
ꯕꯦꯜ ꯑꯃ ꯀꯥꯏ ꯌꯦꯡꯈꯣꯅ ꯇꯧꯔ ꯃꯣꯏꯒꯤ ꯈꯪꯅ ꯆꯥꯟꯅꯕ ꯉꯥꯛ ꯑꯣꯏ ꯂꯩꯔꯝꯃꯦ ꯑꯗꯨꯗꯩꯗꯤ ꯑꯩꯅ ꯑꯝ ꯄꯥꯏꯈꯠꯂꯨꯏꯕ ꯑꯩ ꯁꯤꯗꯤꯕꯣ ꯈꯜꯂꯕꯅꯦ ꯍꯥꯏꯔꯦ ꯃꯣꯏꯅ ꯍꯥꯏꯌꯦ ꯑꯗꯨꯗꯩ ꯑꯩ ꯏꯀꯥꯏꯗꯅ ꯊꯣꯔꯛꯑꯦ ꯍꯥꯏꯇꯔꯦ ꯃꯣꯏꯗꯣ ꯈꯪꯅ ꯆꯥꯟꯅꯕ ꯉꯥꯛ ꯑꯣꯏ ꯃꯥꯜꯂꯦꯕ ꯑꯗꯨꯃꯥꯏ ꯇꯧꯔ ꯐꯖ ꯐꯖ ꯑꯗꯨ ꯃꯣꯏ ꯂꯣꯏ ꯄꯥꯏꯈꯠꯈ꯭ꯔꯦꯕ
ꯑꯗꯩ ꯍꯧꯖꯤꯛꯀꯥꯟꯁꯦ ꯄꯣꯠꯁꯦ ꯑꯩꯈꯣꯏꯒꯤ ꯗꯨꯀꯥꯟꯗꯒ ꯌꯣꯟꯅꯩꯁꯤꯡꯁꯦ ꯄꯩꯁꯥꯕꯨꯗꯤ ꯍꯣꯡ ꯍꯣꯡ ꯊꯥꯗꯣꯛꯏꯕꯣ ꯂꯤꯠꯄꯗ ꯑꯃꯨꯔꯛ ꯑꯅꯤꯔꯛ ꯂꯤꯠ ꯑꯗꯨꯗ ꯌꯥꯗꯤꯅꯦ
ꯌꯥꯗꯦ ꯍꯧꯖꯤꯛꯀꯥꯟꯒꯤꯗꯤ ꯀꯩꯅꯣꯅꯦ ꯃꯌꯥꯝꯒꯤ ꯐꯥꯁ ꯐꯦꯁꯟ ꯍꯥꯏꯗꯣ ꯍꯥꯏꯗꯤ ꯖꯠ ꯖꯠ ꯖꯠ ꯖꯠ ꯊꯨ ꯊꯨꯅ ꯁꯥꯔꯒ ꯌꯣꯟꯖꯜꯔꯛꯄꯤ ꯀꯥꯡꯒꯨꯗꯨꯅꯦꯕ ꯃꯇꯝ ꯑꯃꯒꯤ ꯀꯩꯅꯣꯗꯨ ꯑꯣꯏꯗ꯭ꯔꯕꯅꯤꯅꯦ ꯈꯣꯡꯒ꯭ꯔꯥꯎ ꯑꯃ ꯖꯤꯟꯁ ꯑꯃ ꯁꯦꯠꯈ꯭ꯔꯒ ꯆꯍꯤ ꯃꯉꯥ ꯇꯔꯨꯛ ꯁꯦꯠ ꯌꯥꯕꯗꯨ ꯑꯣꯏꯗ꯭ꯔꯦꯕ ꯎꯝ ꯑꯗꯨꯒꯨꯝꯕ ꯄꯣꯠꯁꯤꯅ ꯑꯃꯨꯛ ꯁꯦꯀꯦꯟꯍꯦꯟꯗꯗꯤ ꯐꯪꯕ
ꯑꯥ ꯐꯪꯉꯦ ꯑꯗꯨꯒꯨꯝꯕꯗꯨꯕꯨꯗꯤ
ꯇꯥꯡꯕ ꯑꯃꯨꯛ
ꯃꯥꯃꯟꯗꯨꯒ ꯆꯥꯟꯅꯗꯕ ꯍꯥꯏꯇꯔꯦ
ꯎꯝ
ꯃꯊꯛ ꯀꯥꯏꯗ ꯇꯧꯔꯤꯁꯦ ꯈꯪꯗꯦ
ꯀꯔꯕꯥꯔ ꯇꯧꯅꯤꯡꯉꯦ ꯇꯧꯕ ꯉꯝꯗꯦ
ꯑꯁ ꯀꯗꯥꯏꯗꯩ ꯅꯣ ꯑꯩꯈꯣꯏꯁꯤ ꯃꯅꯤꯄꯨꯔꯗ ꯀꯔꯕꯥꯔ ꯇꯧꯔꯗꯤ ꯃꯨꯠꯀꯦ ꯍꯥꯏꯕꯅꯤ ꯆꯥꯎꯅ ꯇꯧꯒꯔ꯭ꯗꯤ ꯐꯕꯀꯣ
ꯑꯥ ꯅꯣꯏ ꯃꯥꯝꯃꯒꯤꯔ ꯀꯩꯅꯣꯝꯃ ꯌꯦꯟ ꯍꯟꯗꯛ ꯂꯥꯏꯆꯠꯇ ꯐꯅꯝ ꯌꯥꯎꯈ꯭ꯔꯦꯗꯥꯏꯅꯦ ꯅꯣꯏ ꯀꯅꯥꯒꯤꯅꯣ ꯅꯣꯏ ꯀꯥꯒꯤꯔꯣ
ꯎꯝ ꯑꯩꯈꯣꯏ ꯀꯀꯥ ꯑꯣꯏꯒꯤꯅꯦ ꯌꯥꯎꯈ꯭ꯔꯦ ꯈꯤꯇꯪ ꯇꯧꯖꯕꯗꯨꯗ ꯂꯣꯏ ꯌꯥꯎꯒꯔ꯭ꯕꯅꯤꯅ ꯐꯖꯔꯦꯗꯣ ꯄꯩꯁꯥꯁꯨ ꯍꯟꯖꯤꯜ ꯍꯧ ꯗ ꯑꯣ ꯐꯔꯦꯗꯣ ꯑꯩꯗꯣ ꯉꯥꯛꯇ ꯄꯣꯊ ꯊꯥꯒꯦ ꯍꯣꯔꯦꯟꯁꯨ ꯑꯃꯨꯛ ꯊꯕꯛ ꯆꯠꯇꯨꯅꯤ
ꯐꯔꯦ ꯐꯔꯦ ꯑꯗꯨꯗꯤ
ꯎꯝ
ꯊꯝ ꯊꯝꯃꯣ
ꯍꯣꯏ ꯍꯣꯏ